ꯍꯣꯏ ꯅꯨꯡꯉꯥꯏꯔꯤꯕ꯭ꯔꯣ꯫
ꯅꯨꯡꯉꯥꯏꯔꯤꯌꯦ ꯇꫭꯝꯗꯤ
ꯅꯨꯡꯉꯥꯏꯔꯤꯌꯦ ꯅꯪ ꯍꯧꯖꯤꯛ ꯋꯥꯆꯦꯞꯗ ꯇꯦꯛꯁ ꯊꯥꯔꯛꯄꯗꯨꯅꯤꯀꯣ꯫
ꯑꯣ꯫
ꯑꯣ ꯑꯣ ꯀꯝꯗꯧꯔꯒꯦ ꯆꯥꯛ ꯊꯣꯡꯔꯕꯣ꯫
ꯊꫭꯡꯉꯦ
ꯀꯔꯤ ꯌꯦꯟꯁꯥꯡ ꯊꯣꯡꯒꯦ꯫
ꯃꯥꯏꯔꯟ ꯃꯅꯥ ꯌꯥꯝ ꯍꯥꯎꯈ꯭ꯔꯒ ꯃꯩꯔꯦꯟ ꯃꯥꯏ ꯃꯥꯏꯔꯦꯟ ꯃꯅꯥ꯫
ꯑꯣ ꯑꯣ ꯌꯥꯝ ꯍꯥꯎꯕꯅꯤꯅꯦ꯫
ꯑꯗꯨ ꯃꯛꯇꯤ ꯅꯠꯇꯦ ꯍꯦ꯫
ꯑꯗꯨ ꯊꫭꯡꯕ ꯂꯣꯏꯔꯦ꯫
ꯑꯧ ꯊꯣꯡ ꯂꯣꯏꯔꯦ ꯆꯥꯅꯕꯈꯛ ꯉꯥꯏꯔꯦ ꯅꯥꯡ ꯆꯥꯔꯕꯣ꯫
ꯑꯥꯏ ꯆꯥꯗ꯭ꯔꯤ ꯑꯩꯗꯤ꯫
ꯎꯝ
ꯆꯥꯛ ꯆꯥꯛ ꯊꯣꯡꯕꯗ ꯉꯥꯏꯔꯤ ꯃꯤ ꯑꯦꯃꯤꯅ ꯊꯣꯡꯕ ꯉꯁꯤꯗꯤꯀꯣ꯫
ꯑꯆꯥ ꯆꯥ꯫
ꯑꯩꯅ ꯊꯣꯡꯗꯕ ꯅꯪꯗꯤ ꯅꯪꯅ ꯊꯣꯡꯕ꯭ꯔꯥ꯫
ꯌꯥ ꯑꯩꯅ ꯊꫭꯡꯉꯦ꯫
ꯑꯣ꯫ ꯋꯥꯔꯤ ꯂꯤꯕꯤꯌꯣꯅꯦ ꯐꯖꯕ ꯋꯥꯔꯤ꯫
ꯋꯔꯤꯁꯦ ꯂꯩꯇꯦꯅꯦ꯫
ꯀꯔꯤ ꯀꯔꯤ ꯇꯧꯔꯒꯦ ꯉꯁꯤꯗꯤ ꯅꯪ꯫
ꯑꯁ
ꯍꯥꯥ
ꯄꯥꯏꯕ ꯀꯨꯏꯈ꯭ꯔꯕ꯭ꯔꯣ꯫
ꯑꯥꯖꯥ
ꯋꯥꯔꯤ ꯁꯥꯕ ꯀꯨꯏꯈ꯭ꯔꯕ꯭ꯔꯣ ꯁꯤꯗ꯫
ꯑꯁ ꯈꯪꯗꯦꯗꯥ꯫
ꯉꯁꯤꯗ ꯍꯧꯕ꯭ꯔꯥ꯫
ꯅꯣ
ꯅ ꯑꯗꯨꯗꯤ ꯉꯁꯤꯗꯤ ꯅꯨꯡꯉꯥꯏꯕ ꯄꯥꯎꯁꯨ ꯂꯥꯛꯂꯝꯒꯅꯤꯅ꯫
ꯀꯅꯥ ꯀꯅꯥ ꯂꯩꯒꯦ꯫
ꯀꯔꯤ ꯍꯥꯏꯕ꯭ꯔꯥ꯫
ꯀꯅꯥ ꯀꯅꯥ ꯂꯩꯒꯦ꯫
ꯑꯥ ꯉꯁꯤ ꯑꯩꯒꯤ ꯌꯨꯝꯗ ꯃꯤ ꯌꯥꯝꯃꯅꯤꯀꯣ꯫
ꯑꯆꯥ ꯆꯥ
ꯈꯣꯏꯅ ꯎꯝ ꯑꯩꯒꯤ ꯗꯗꯥꯒꯤ ꯌꯨꯝꯗ꯫ ꯑ ꯑꯩꯅ ꯂꯥꯛꯄ ꯍꯧꯖꯤꯛ ꯍꯧꯖꯤꯛ ꯅꯅꯤꯗ꯫ ꯑꯥ ꯍꯧꯖꯤꯛꯀꯟꯅꯅꯤꯗ ꯍꯞꯇꯥ ꯑꯃ ꯁꯨꯔꯦꯀꯣ ꯑꯗꯨ ꯗꯗꯥꯒ ꯗꯨ ꯃꯥꯒꯤ ꯅꯨꯄꯤ ꯑꯗꯨꯒ ꯃꯣꯏꯁꯤ ꯑꯉꯥꯡ ꯑꯍꯨꯝ ꯂꯩꯈ꯭ꯔꯦ꯫ ꯑꯗꯨꯒ ꯑꯁꯤ ꯑꯩꯈꯣꯏ ꯀ꯭ꯋꯥꯇꯔꯗ ꯂꯩꯕꯅꯤꯅꯀꯣ ꯏꯆꯦ ꯏꯆꯦꯁꯨ ꯂꯩꯌꯦ ꯃꯥꯒꯤ ꯅꯨꯄꯥꯒ ꯑꯗꯨꯒ ꯃꯣ ꯃꯣꯏꯒꯤ ꯃꯆꯥ ꯑꯃ ꯑꯗꯨꯒ ꯑꯩꯒꯤ ꯀꯖꯤꯟ ꯑꯃ ꯌꯨꯝꯗ ꯑꯩꯈꯣꯏ ꯌꯨꯝꯗ ꯑꯗꯨꯝ ꯊꯕꯛ ꯑ ꯆꯠꯊꯣꯛ ꯆꯠꯁꯤꯟ ꯇꯧꯕ ꯅꯨꯄꯤ ꯑꯃ ꯂꯩꯌꯦ꯫ ꯑꯗꯨꯒ ꯑꯩ ꯑꯩꯈꯣꯏ ꯂꯩꯃꯌꯦ ꯑꯗꯨ ꯑꯣꯏꯔꯁꯨ ꯍꯧꯖꯤꯛꯇꯤ ꯑꯁ ꯃꯤ ꯑꯩꯈꯣꯏꯒꯤ ꯁꯤꯁꯇꯔ ꯏꯟꯂꯣ ꯈꯣꯏꯒꯤꯀꯣ
ꯎꯝ
ꯃꯤ ꯂꯥꯛꯄ ꯃꯤ ꯇꯔꯥꯔ ꯂꯥꯛꯄ ꯑꯗꯨꯒꯤ ꯍꯧꯖꯤꯛ ꯑꯁ ꯃꯤ ꯌꯥꯝ ꯂꯩꯕꯅꯦ ꯑꯩꯈꯣꯏ꯫ ꯑꯩ ꯉꯁꯤ ꯋꯥꯔꯤ ꯁꯥꯗꯕꯅꯦ꯫ ꯍꯝ ꯍꯧꯖꯤꯛ ꯉꯛꯇ ꯑꯩ ꯃꯇꯝ ꯂꯧꯊꯣꯛꯔꯒꯀꯣ ꯌꯨꯝꯗ ꯆꯪꯉꯒ
ꯀꯔꯤꯅꯣ ꯑꯁ ꯉꯁꯤ ꯑꯦ ꯋꯥꯔꯤ ꯁꯥꯗ꯭ꯔꯗꯤ ꯌꯥꯗ꯭ꯔꯦꯀꯣ ꯍꯥꯏꯅ ꯆꯪ ꯊꯣꯛ ꯁꯪ ꯆꯪꯕꯅꯤꯅ ꯍꯧꯖꯤꯛꯇ꯫
ꯑ ꯉꯁꯤ ꯑꯩꯈꯣꯏ ꯅꯦꯠꯋꯥꯔꯛꯁꯨ ꯌꯥꯝ ꯐꯠꯇꯕ ꯃꯥꯜꯂꯤꯀꯣ꯫
ꯍꯣꯏ ꯅ꯭ꯌꯋꯥꯛꯁꯦ ꯈꯔ ꯋꯥꯔꯦ ꯅꯨꯡꯉꯥꯏꯕ꯭ꯔꯣ ꯀꯃꯥꯏꯅ ꯂꯦꯟꯒꯦ
ꯍꯣꯏ ꯅꯨꯡꯉꯥꯏꯗꯤ ꯅꯨꯡꯉꯥꯏꯌꯦ ꯑꯗꯨꯝ ꯑꯗꯨꯝ ꯂꯩꯔꯤꯗ ꯍꯧꯖꯤꯛꯇꯤ ꯋꯥꯔꯤ ꯁꯥꯁꯤ ꯍꯥꯏꯅꯀꯣ ꯐꯝꯔꯒ ꯂꯩꯌꯦ ꯑꯩꯒꯤ ꯔꯨꯝꯗ ꯆꯪꯔꯒ ꯃꯇꯝ ꯈꯔ ꯂꯧꯊꯣꯛꯇ꯭ꯔꯗꯤ ꯌꯥꯗ꯭ꯔꯦꯅꯦ ꯍꯧꯖꯤꯛꯀꯥꯟꯁꯦ
ꯎꯝ
ꯅꯪꯗꯤ ꯀꯅꯥ ꯀꯅꯥ ꯂꯩꯕ꯭ꯔꯥ
ꯌꯥꯝꯅꯦ
ꯐꯦꯃꯤꯂꯤ ꯂꯩꯕ꯭ꯔꯥ
ꯎꯝ
ꯐꯩꯅꯦ ꯀꯣꯂꯦꯖꯇꯤ ꯀꯥꯔꯤꯕ꯭ꯔꯣ ꯅꯠꯇ꯭ꯔꯒ ꯂꯣꯏꯔꯕ꯭ꯔꯣ
ꯀꯥꯗꯦꯗ ꯁꯨꯝ ꯂꯩꯗ
ꯑꯣ ꯀꯣꯂꯦꯖ ꯀꯥꯗꯦ
ꯎꯝ
ꯎꯝ ꯀꯥꯕ ꯂꯣꯏꯔꯕ꯭ꯔꯥ ꯅꯠꯇ꯭ꯔꯒ ꯀꯥꯗꯕ꯭ꯔꯥ ꯅꯪꯗꯤ
ꯇꯥꯗꯦꯗ
ꯑꯣ ꯑꯣ ꯑꯗꯨꯗꯤ ꯀꯔꯤ ꯊꯕꯛ ꯇꯧꯔꯒ ꯍꯤꯡꯕ꯭ꯔꯣ
ꯔꯨꯝ ꯂꯦꯟꯕ ꯍꯥꯥꯔꯕꯗꯨꯅꯤ ꯇꯤꯕꯤ ꯌꯦꯡꯉꯥ ꯑꯁ ꯊꯣꯛꯇꯣꯛꯄꯅꯤꯗ ꯕꯣꯔꯤꯡ ꯑꯣꯏꯕ ꯍꯥꯏꯇꯥꯔꯦ
ꯅꯨꯡꯉꯥꯏꯗ ꯇꯤꯚꯤ ꯌꯦꯡꯕ ꯃꯇꯝ ꯂꯩꯕ ꯁꯤꯈꯣꯏ ꯁꯤꯗꯤ ꯅꯨꯡꯉꯥꯏꯕꯅꯤꯍꯦ ꯃꯤꯅ ꯅꯤꯡꯅꯤꯡ ꯅꯤꯡꯅꯤꯡꯉꯒ ꯊꯕꯛ ꯆꯠꯊꯣꯛ ꯆꯠꯁꯤꯟ ꯇꯧꯕꯗꯨ
ꯎꯝ
ꯅꯪ ꯀꯔꯤ ꯀꯔꯤ ꯌꯦꯡꯕ꯭ꯔꯥ ꯇꯤꯚꯤꯗ
ꯑꯦꯅꯤꯃꯦ ꯀꯥꯔꯇꯨꯟ ꯌꯥꯝꯃꯦ ꯇꯃꯤꯜ ꯃꯣ ꯃꯣꯁꯂꯤꯁꯦ ꯇꯥꯃꯤꯜ ꯑꯣꯏꯌꯦ
ꯑꯣ
ꯇꯣ ꯕꯤꯖꯣ
ꯖꯖꯅꯤꯀꯣ ꯅꯪꯒꯤꯁꯦ ꯎꯝ ꯀꯣꯔꯤꯌꯟꯗꯤ ꯌꯦꯡꯗꯦ
ꯎꯝ
ꯑꯣ ꯀꯣꯔꯤꯌꯟꯒꯤꯁꯨ ꯌꯥꯝ ꯌꯦꯡꯕꯅꯦ ꯑꯩꯗꯤ
ꯑꯁ ꯕꯣꯔꯤꯡ ꯑꯣꯏ ꯀꯣ ꯑꯗꯨꯒꯨꯝꯕ
ꯑꯣ ꯅꯪꯒꯤ ꯏꯟꯇ꯭ꯔꯦꯁꯁꯤ ꯌꯥꯝ ꯇꯣꯡꯉꯥꯜꯂꯦꯀꯣ
ꯑꯥꯎ ꯇꯣꯉꯂꯦ ꯐꯅꯤ ꯀꯨꯝꯕꯗꯤ ꯌꯥꯝ ꯄꯥꯃꯦ
ꯑꯣ ꯑꯗꯨ ꯑꯣꯏꯕ ꯃꯥꯜꯂꯦ ꯑꯩꯈꯣꯏ ꯑꯩꯈꯣꯏꯁꯤꯅ ꯅꯨꯄꯤ ꯃꯌꯥꯝꯕꯅꯀꯣ ꯀꯣꯔꯤꯌꯥꯟꯒꯤꯁꯦ ꯑꯗꯨꯝ ꯌꯦꯡꯕ
ꯑꯗꯨꯅꯦ ꯑꯩꯗꯤ ꯄꯥꯝꯖꯕ
ꯐꯩꯅꯦ ꯅꯪꯒꯤ ꯏꯟꯇ꯭ꯔꯦꯁ ꯇꯨꯝꯒꯟꯕꯁꯤꯒ ꯐꯕꯅꯤ ꯑꯩꯁꯨ ꯌꯦꯡꯅꯤꯡꯗ꯭ꯔꯁꯨ ꯑꯁ ꯄꯨꯛꯅꯤꯡꯗꯒꯤ ꯊꯣꯛꯈ꯭ꯔꯕꯅꯤꯅꯀꯣ ꯑꯩꯒꯤ ꯃꯤꯠꯁꯦ ꯅꯥꯈ꯭ꯔꯦ ꯑꯗꯨ ꯑꯣꯏꯔꯁꯨ ꯑꯩꯒꯤ ꯄꯨꯛꯅꯤꯡꯗ ꯊꯣꯛꯈ꯭ꯔꯕꯅꯤꯅ ꯑꯗꯨꯝ ꯌꯦꯡꯅꯤꯡꯕꯗꯣ ꯌꯦꯡꯅꯤꯡꯕꯗꯣ ꯌꯦꯡꯅꯤꯡꯕꯗꯣ ꯑꯗꯨꯝ ꯍꯦꯛ ꯍꯧꯒꯠꯂꯒ ꯀꯣꯔꯤꯌꯟ ꯃꯨꯚꯤꯗꯨ ꯗ꯭ꯔꯃꯥꯒꯨꯝꯕ ꯅꯤꯡꯁꯤꯡꯂꯛꯀꯅꯤ ꯀꯔꯤ ꯀꯔꯤꯅꯣ ꯇꯧꯒꯅꯤ
ꯕꯤꯠꯇꯣ
ꯎꯝ ꯕꯤꯠ ꯌꯥꯝ ꯂꯩꯕꯅꯦ ꯑꯗꯨꯗꯣ ꯑꯗꯨ ꯅꯪꯗꯤ ꯀꯔꯤꯅꯣꯃ ꯌꯦꯡꯗꯦ
ꯎꯝ ꯀꯩꯝ ꯌꯦꯡꯗꯦꯗ ꯁꯨꯝ ꯂꯩꯌꯦꯕ ꯍꯥꯏꯇꯥꯔꯦ
ꯐꯨꯠꯕꯣꯜ ꯌꯦꯡꯗꯕ꯭ꯔꯥ
ꯌꯦꯡꯗꯦ ꯅꯪ ꯌꯦꯡꯕꯔꯣ
ꯑꯣ ꯍꯣꯏ ꯌꯦꯡꯉꯦ ꯑꯗꯨ ꯍꯧꯖꯤꯛꯀꯥꯟ ꯑꯩꯁꯨ ꯌꯦꯡꯗ꯭ꯔꯦꯗ ꯇꯨꯅꯤꯡꯃꯟ
ꯑꯗꯨꯏꯗꯤ ꯑꯗꯨꯅꯤ ꯃꯇꯥꯡ ꯌꯥꯝ ꯆꯥꯗꯦ ꯃꯣꯏꯒꯤ ꯐꯨꯠꯕꯣꯜꯗꯣ
ꯎꯝ ꯃꯣꯏꯅ ꯐꯨꯠꯕꯣꯜ ꯑꯥꯗ ꯅꯨꯡꯉꯥꯏꯅ ꯁꯥꯟꯅꯔꯒ ꯑꯩꯈꯣꯏꯅ ꯋꯥ ꯋꯥꯔꯒ ꯌꯦꯡꯕꯀꯣ ꯈꯪꯗ꯭ꯔꯦ ꯃꯇꯝꯁꯦ ꯀꯥꯟꯅꯗꯕꯅꯤ ꯉꯁꯤꯗꯤ ꯌꯦꯡꯗꯤ ꯌꯦꯡꯅꯤꯡꯕꯅꯦ ꯉꯁꯤ ꯅꯪ ꯇꯥꯏꯃꯤꯡ ꯈꯪꯗꯦꯀꯣ
ꯎꯝ
ꯑꯩꯁꯨ ꯉꯁꯤ ꯂꯩꯕ꯭ꯔꯥ ꯂꯩꯇꯕ꯭ꯔꯥꯁꯨ ꯌꯦꯡꯕꯤꯗ꯭ꯔꯤꯅꯤ ꯉꯁꯤꯁꯦ ꯃꯤ ꯌꯥꯝꯂꯥꯛꯄꯤꯒꯤ ꯕꯤꯖꯤ ꯑꯣꯏꯃꯥꯟꯈ꯭ꯔꯕꯀꯣ
ꯎꯝ
ꯀꯔꯤ ꯀꯔꯤꯅꯣ ꯇꯧꯅꯤꯡꯕ ꯃꯌꯥꯝꯁꯨ ꯇꯧꯕ ꯉꯝꯗꯦꯅꯦ ꯔꯨꯝꯗꯤ ꯈꯔ ꯀ꯭ꯂꯤꯟ ꯇꯧꯕꯤꯌꯦ ꯑꯗꯨꯒ ꯎꯝ ꯀꯔꯤꯅꯣ ꯀ꯭ꯂꯣꯠꯁꯤꯡꯁꯦ ꯐꯤꯁꯦ ꯈꯔ ꯁꯨꯕꯤꯌꯦ ꯑꯗꯨꯉꯥꯛꯇꯅꯤ ꯉꯁꯤꯗꯤ
ꯐꯩ ꯐꯩ ꯃꯔꯝ ꯃꯣꯛꯏ ꯒꯨꯗ ꯕꯣꯏ ꯒꯨꯗ ꯒ꯭ꯔꯜ ꯍꯥꯏꯁꯤ
ꯈꯪꯗ꯭ꯔꯦ
ꯁꯥꯗ꯭ꯔꯣ ꯋꯦꯗꯔꯖꯦ ꯉꯁꯤ ꯋꯦꯗꯔꯖꯦ ꯋꯥ
ꯑꯁ ꯌꯥꯝ ꯁꯥꯕ ꯑꯩ ꯂꯩꯕ ꯉꯝꯗꯕꯅꯦ ꯉꯁꯤ ꯋꯦꯗꯔꯁꯦ ꯐꯦꯟꯒꯤ ꯃꯅꯥꯛꯇ ꯉꯛꯇ ꯂꯩꯕ
ꯐꯩ ꯐꯩ
ꯑꯗꯨꯁꯨ ꯁꯥꯔꯤꯌꯦ ꯄꯨꯡ ꯀꯌꯥꯗ ꯆꯛ ꯆꯥꯕ꯭ꯔꯥ ꯅꯣꯏ
ꯈꯪꯗꯦꯕꯣ ꯆꯥꯛꯁꯦ ꯃꯇꯝ ꯅꯥꯏꯗꯦ
ꯑꯣ ꯑꯩꯈꯣꯏꯁꯨꯅꯦ ꯑꯗꯨꯝ ꯂꯣꯏ ꯂꯣꯏꯕ ꯀꯥꯟꯗꯀꯣ
ꯎꯝ
ꯑꯗꯨꯝ ꯆꯥꯏꯌꯦꯗ ꯎꯝ ꯃꯤ ꯀꯌꯥꯔꯥ ꯅꯣꯏꯒꯤ ꯌꯨꯝ
ꯀꯩꯕꯥ
ꯃꯤ ꯀꯌꯥ ꯂꯩꯕ꯭ꯔꯣ ꯅꯣꯏꯒꯤ ꯌꯨꯝꯁꯦ
ꯌꯥꯝꯗꯦꯗ ꯑꯃꯥꯅꯤ ꯈꯛꯇꯅꯤ ꯇꯤꯕꯤ ꯌꯦꯡꯕ ꯌꯦꯡ ꯐꯣꯟ ꯃꯦꯠꯄ ꯃꯦꯠ ꯁꯨꯝ ꯂꯩꯅꯕ ꯍꯥꯏꯕꯗꯨꯅꯦ
ꯑꯣ ꯎꯝ ꯑꯩꯈꯣꯏꯁꯨꯅꯦ ꯃꯤ ꯑꯃꯥꯟꯕꯒꯤ ꯆꯥꯛ ꯆꯥꯕꯁꯨ ꯀꯣ ꯐꯖꯅ ꯃꯇꯝꯗ ꯆꯥꯗ꯭ꯔꯦ ꯑꯩꯈꯣꯏꯁꯨ
ꯑꯣ
ꯌꯦꯡꯕ ꯂꯩꯔꯤꯅꯦ ꯑꯉꯥꯡꯁꯤꯡꯅ ꯑꯥꯥ ꯍꯥꯟ ꯑꯩꯈꯣꯏꯗꯒꯤ ꯍꯥꯟꯅ ꯆꯥꯒꯅꯤ ꯀꯣ ꯂꯣꯏꯅꯃꯛ ꯑꯗꯨ ꯃꯣꯏꯒꯤ ꯃꯇꯥ ꯃꯇꯥꯁꯦ ꯇꯣꯉꯥꯟꯈ꯭ꯔꯕꯒꯤ ꯑꯉꯥꯡꯁꯤꯡꯁꯤꯅ ꯑꯁ ꯀꯣꯂꯦꯖꯖꯨ ꯉꯟꯕ ꯑꯥ ꯀꯣꯂꯦꯖꯇꯨ ꯃꯣꯏꯒꯤꯁꯦ ꯍꯦꯛ ꯍꯧꯒꯠꯂꯒ ꯕ꯭ꯔꯦꯛꯐꯥꯁꯁꯨ ꯆꯥꯗ꯭ꯔꯤꯉꯩꯗ ꯗꯥꯏꯔꯦꯛ ꯆꯥꯛ ꯆꯥꯒꯅꯤ ꯑꯗꯨꯒ ꯁ꯭ꯀꯨꯜꯁꯦ ꯑꯩꯠꯀꯨꯝꯕꯗ ꯃꯣꯏꯒꯤ ꯚꯦꯟ ꯂꯥꯛꯈ꯭ꯔꯕꯀꯣ ꯑꯗꯨꯒꯤ ꯑꯉꯥꯡꯁꯤꯡꯁꯦ ꯍꯥꯟꯅ ꯆꯥꯒꯅꯤ ꯑꯗꯨ ꯂꯣꯏꯔꯒ ꯃꯥꯒꯤ ꯃꯃꯥꯁꯤꯡꯁꯦ ꯆꯥꯒꯅꯤ ꯑꯗꯨ ꯂꯣꯏꯔꯒ ꯑꯩꯈꯣꯏꯁꯦ ꯆꯥꯒꯅꯤ ꯑꯗꯨꯝ ꯇꯧꯒꯅꯤ ꯑꯩꯈꯣꯏ ꯌꯨꯝꯁꯨ ꯑꯩꯠ ꯇꯥꯔꯕꯅꯤꯅ ꯍꯧꯖꯤꯛꯇꯤ ꯃꯤ ꯆꯥꯛ ꯆꯥꯕꯁꯨ ꯂꯩꯔꯝꯒꯅꯤ ꯑꯩꯅ ꯆꯥꯅꯤꯡꯗꯕ
ꯐꯩꯅꯦ ꯐꯩ
ꯀꯔꯤꯗ ꯏꯟꯇꯔꯦꯁ ꯂꯩꯕ꯭ꯔꯣ ꯅꯪꯗꯤ ꯊꯕꯛꯀꯨꯝꯃꯗꯤ
ꯑꯁ ꯀꯩꯝ ꯂꯩꯇꯦꯗ ꯀꯩꯝ ꯏꯟꯇꯔꯦꯁꯇ ꯂꯩꯇꯦ ꯄꯨꯔꯥ ꯄꯨꯔꯥꯛ ꯗꯜꯅꯦ ꯑꯩ ꯂꯩꯔꯤꯖꯦ
ꯑꯗꯨꯃꯥꯏꯅ ꯇꯧꯕ ꯌꯥꯗꯦꯍꯦ
ꯀꯔꯤ ꯎꯄꯥꯏ ꯂꯩꯒꯦ
ꯐꯖꯅ ꯏꯟꯇꯔꯦꯁ ꯂꯩꯔꯒ ꯅꯨꯡꯉꯥꯏꯅ ꯂꯩꯒꯗꯕꯅꯤ
ꯎꯝ ꯅꯪꯗꯦ